ꯑ ꯇꯥꯔꯕ꯭ꯔꯗ
ꯑ ꯇꯥꯔꯦ ꯇꯥꯔꯦ ꯃꯣꯏꯒꯤ ꯃꯈꯣꯟꯜꯁꯦ ꯌꯥꯝ ꯄꯤꯅꯦ ꯍꯦꯛꯇ
ꯐꯖꯅ ꯇꯥꯗꯕ꯭ꯔꯣ
ꯇꯥꯏ ꯇꯥꯏ ꯇꯥꯏ ꯇꯥꯕꯗꯤ ꯃꯣꯏꯒꯤ ꯃꯈ ꯌꯥꯝ ꯄꯤꯛꯄꯁꯤꯒꯤ ꯅꯨꯡꯉꯥꯏꯇꯕꯩꯅꯤꯗ ꯇꯥꯕꯨꯗꯗ
ꯀꯩꯀꯩ ꯇꯧꯔꯝꯃꯤꯅꯣ ꯕꯗꯗꯤ
ꯑꯁ ꯐꯃꯨꯡꯗ ꯂꯧꯊꯣꯛꯑꯒ ꯂꯩꯔꯝꯃꯤꯅꯤꯅꯦ ꯀꯥꯂꯦꯟꯅꯤꯅ ꯁꯥꯕꯅꯤꯅ
ꯅꯣꯡꯒ ꯇꯥꯗ꯭ꯔꯕꯣ
ꯍꯥꯥ
ꯅꯣꯡꯁꯦ ꯇꯥꯗꯕ꯭ꯔꯣ
ꯑꯦ ꯍꯧꯖꯤꯛꯄꯨꯗꯤ ꯇꯥꯗꯦ ꯉꯁꯥꯏ ꯅꯨꯡꯊ ꯇꯥꯏ ꯑꯗꯨꯝ ꯇꯥꯕ꯭ꯔꯣ
ꯑꯣ ꯁꯣꯝꯗꯗꯤ ꯑꯌꯨꯛ ꯅꯨꯡꯊꯤꯟꯗꯤ ꯅꯨꯡꯁꯥꯁꯦ ꯌꯥꯝ ꯁꯥꯏꯕꯀꯣ ꯗꯨꯀꯣꯡ ꯁꯤꯗꯥꯪ ꯅꯨꯡꯗꯥꯡꯁꯦ ꯑꯗꯨꯝ ꯄꯨꯔ ꯍꯩꯊꯕ ꯅꯨꯡꯇꯤꯒꯤ ꯅꯣꯡ ꯆꯨꯏ ꯅꯨꯡꯗꯥꯡꯗꯕꯨꯗꯤ ꯑꯗꯨ ꯇꯨꯝꯕ ꯈꯣꯠꯄꯗꯤ ꯑꯗꯨꯝ ꯈꯔ ꯑꯃꯨꯛ ꯐꯔꯦ ꯑꯌꯨꯡꯊꯤꯟꯗꯕꯨꯗꯤ ꯁꯥꯕꯀꯣ ꯑꯗꯨꯗꯤ ꯐꯃꯨꯡ ꯆꯪꯉꯝꯅ ꯆꯥꯛ ꯌꯦꯟꯁꯥꯡꯗꯤ ꯆꯥꯔꯝꯃꯅꯤ
ꯑꯩ ꯆꯥꯔꯦ ꯆꯥꯔꯦ ꯀꯗꯥꯏꯗꯒꯤ ꯉꯟꯅ ꯆꯥꯊꯣꯛꯑꯒ ꯂꯧꯊꯣꯛꯑꯒ ꯂꯩꯕꯅꯦ
ꯑꯗꯨꯅꯣ ꯐꯔꯦꯗ ꯀꯩꯗꯧꯅꯤ
ꯑꯗꯩ ꯉꯥꯏꯍꯥꯛ ꯇꯨꯝꯊꯔꯨꯗꯅ ꯑꯃꯨꯛ ꯊꯣꯡ ꯊꯣꯡꯅꯥꯎꯁꯤ ꯍꯥꯡꯗꯣꯛꯑꯝꯃꯤꯅꯤ ꯑꯗꯨꯒꯤ ꯀꯥꯡ ꯆꯪꯉꯛꯇꯅ ꯑꯃꯨꯛ ꯀꯥꯡ ꯑꯃꯨꯛ ꯍꯥꯠꯂꯝꯃꯤꯅꯦ
ꯃꯥꯅꯦ ꯀꯥꯂꯦꯟꯒꯤ ꯈ꯭ꯋꯥꯏ ꯅꯨꯡꯉꯥꯏꯇꯕ ꯊꯕꯛꯁꯦ ꯀꯥꯡꯁꯤ
ꯑꯗꯅꯦ ꯁꯥꯕꯅꯤꯅ ꯊꯣꯡ ꯊꯣꯡꯅꯥꯎꯁꯨ ꯍꯥꯡꯗꯣꯛꯇ ꯅꯨꯡꯉꯥꯏꯇꯕ ꯑꯗꯒꯤ ꯅꯣꯡ ꯆꯨꯕꯒꯤ ꯀꯥꯡꯁꯨ ꯃꯆꯥꯁꯤ ꯐꯖꯅ ꯄꯣꯛꯄꯅꯤꯅ ꯏꯁ ꯃꯣꯏꯁꯤ ꯆꯤꯞꯄꯖꯥꯠꯅꯤ
ꯎꯝ ꯆꯥꯛ ꯏꯟꯖꯥꯡꯗꯤ ꯀꯩꯀꯩ ꯆꯥꯔꯕ
ꯑꯦ ꯉꯁꯤꯗꯤ ꯑꯦ ꯌꯦꯟꯗꯣ ꯆꯤꯔꯤ ꯆꯤꯔꯤ ꯈꯔ ꯇꯧꯁꯤꯟꯈ꯭ꯔꯦꯅꯦ ꯍꯦ ꯍꯦ
ꯑꯦ ꯍꯦ ꯍꯦ ꯀ ꯊꯣꯡꯕꯗꯤ ꯀꯅꯥ ꯕꯔ꯭ꯥꯗꯔꯅ ꯑꯗꯨꯝ ꯍꯣꯠꯅꯕꯤꯔꯕꯣ
ꯍꯥ
ꯊꯣꯡꯕꯗꯤ ꯕ꯭ꯔꯗꯔꯅ ꯑꯗꯨꯝ ꯊꯣꯡꯕꯤꯔꯕꯣ
ꯑ ꯉꯁꯤꯕꯨꯗꯤ ꯏꯃꯥꯟꯅꯕꯅ ꯊꯣꯡꯉꯦ ꯑꯈꯣꯏ ꯑꯈꯣꯏ ꯈꯔ ꯂꯩꯃꯤꯟꯅꯕ
ꯑꯣ
ꯑ ꯌꯨꯝꯗ ꯂꯩꯇꯦꯕ ꯅꯠꯇꯦ ꯅꯠꯇꯦ ꯀꯩꯅꯣ ꯌꯨꯝꯗ ꯂꯩꯇꯕ ꯀꯩꯅꯣꯗ ꯍꯣꯁꯇꯦꯜꯗ ꯀꯩꯗ ꯂꯩꯕ
ꯑꯣ
ꯀꯩꯅꯣꯒꯤ ꯃꯥꯁꯇꯔ ꯇꯧꯕꯒꯤ ꯑꯗꯨꯅ ꯑꯈꯣꯏ ꯂꯩꯃꯤꯟꯅꯕ ꯃꯁꯦ ꯁꯦ ꯅꯣꯡꯃꯗ ꯑꯃꯅ ꯑꯗꯒꯤ ꯅꯣꯡꯃꯅ ꯑꯃꯅ ꯑꯍꯥꯡ ꯑꯍꯥꯡꯕ ꯇꯟꯗꯕ ꯃꯤꯅ ꯄꯪꯡꯊꯣꯡ ꯊꯣꯡꯅꯕ ꯕꯅꯤꯗ
ꯑꯁ ꯑꯩꯖ ꯑꯗꯨꯃꯥꯏꯅꯒ ꯂꯩꯕꯖꯦ ꯆꯥꯛ ꯊꯣꯡꯕꯒꯤ ꯃꯠ ꯃꯇꯝ ꯌꯧꯔꯛꯄꯗ ꯑꯩꯁꯨ ꯔꯦꯟꯇ ꯂꯩꯑꯕꯀꯣ
ꯑꯥ
ꯆꯥꯛ ꯊꯣꯡꯕ ꯑꯩꯒꯤꯅꯃꯨꯛ ꯏꯊꯟꯗ ꯂꯩꯕ ꯑꯗꯨꯅ ꯆꯥꯛ ꯊꯣꯡꯕꯩ ꯃꯇꯝ ꯌꯧꯔꯛꯄꯖꯦꯗꯨꯝ ꯇꯜꯂꯒꯗꯤ ꯏꯊꯟ ꯂꯩꯕ ꯖꯤꯗꯗꯤ ꯇꯜꯂꯤꯗꯅ ꯅꯣꯡ ꯐꯥꯗꯣꯛ ꯃꯤꯅ ꯃꯍꯨꯠ ꯁꯤꯟꯕꯤꯅꯕ ꯂꯩꯔꯒꯗꯤ ꯑꯃꯨꯛ ꯈꯔ ꯑꯃꯨꯛ ꯐꯕ ꯑꯗꯨꯅ ꯏꯊꯟꯇ ꯂꯩꯝꯅꯤꯅ ꯑꯗꯨꯝ ꯃꯦꯒꯤ ꯈꯔ ꯆꯥ ꯅꯣꯡ ꯍꯦꯛ ꯊꯣꯡꯕ ꯇꯟꯗ꯭ꯔꯒꯅ ꯑꯃꯨꯛ ꯊꯣꯡ ꯑꯗꯨꯃꯥꯏꯅ ꯇꯧ ꯄꯨꯂꯩ ꯑꯗꯨꯅꯤ
ꯑꯁ ꯃꯦꯒꯤ ꯆꯥꯕ ꯍꯥꯏꯔꯒ ꯊꯥꯏꯅ ꯏꯃꯥꯟꯅꯕ ꯑꯃ ꯀꯩꯅꯣꯗ ꯑꯩꯈꯣꯏꯅ ꯒ꯭ꯔꯦꯖꯨꯑꯦꯁꯟ ꯇꯧꯔꯤꯀꯥꯟꯗ ꯂꯩꯃꯤꯟꯅꯕ ꯑꯃ ꯂꯩꯅꯤ ꯃꯥꯁꯤꯅ ꯆꯥꯛꯁꯤ ꯆꯥꯕꯁꯤ ꯇꯟꯃꯟꯗꯅ ꯊꯣꯡꯕ ꯇꯟꯃꯟꯗꯅ ꯃꯦꯒꯤꯁꯤ ꯁꯨꯝ ꯁꯨꯝ ꯆꯥꯕ ꯃꯁꯥꯖꯤ ꯁꯨꯝ ꯁꯨꯝ ꯁꯦꯟꯖꯤꯜꯂꯛ ꯑꯁ ꯕꯦꯔꯥ ꯀꯥꯗꯅ ꯑꯗꯒꯤ ꯏꯌꯥꯝꯕ ꯑꯃꯁꯨ ꯃꯥꯅ ꯑꯃꯨꯛ ꯇꯟꯕꯒꯤ ꯅꯠꯇꯕ ꯂꯥꯏꯔꯤꯛ ꯄꯥꯕꯒꯤ ꯀꯩꯗꯧꯕꯒꯤ ꯃꯇꯝ ꯁꯪꯖꯗꯦꯅ ꯁꯨꯝ ꯇꯧꯕ ꯑꯗꯒꯤ ꯑꯗꯨꯃꯥꯏꯅ ꯁꯨꯝ ꯆꯥꯕꯗꯩ ꯍꯣꯁꯄꯤꯇꯥꯜ ꯌꯧꯅꯕ ꯌꯥꯎꯔꯤꯅꯤꯀꯣ ꯌꯦꯡꯉꯨ ꯈꯔ ꯈꯔ
ꯇꯥꯎ ꯋꯥꯖꯦ ꯇꯥꯔ ꯃꯦꯒꯤ ꯆꯥ ꯇꯟꯖꯤꯜꯂꯛꯀꯗꯧꯔꯦ
ꯍ ꯑꯗꯨꯅ ꯍꯥꯏꯗꯤ ꯑ ꯃꯔꯛ ꯃꯔꯛꯇ ꯁꯨꯝ ꯆꯥꯕꯩꯕꯨꯗꯤ ꯀꯥꯏꯗꯕ ꯗꯣ ꯃꯥꯒꯤꯗꯨꯅ ꯃꯇꯝ ꯐꯪ ꯖꯤꯅ ꯍꯞꯇꯥ ꯑꯃꯩ ꯃꯅꯨꯡꯗ ꯆꯥꯛꯁꯤ ꯑꯃꯨꯛ ꯑꯅꯤꯔꯛꯈꯛ ꯆꯥꯕꯩ ꯃꯑꯣꯡꯗ ꯂꯥꯛꯁꯜꯂꯕ ꯑꯗꯩꯗꯤ ꯍꯣꯁꯄꯤꯇꯥꯜ ꯌꯧ ꯕ ꯌꯥꯎꯗꯅ ꯑꯗꯨꯝ ꯍꯧꯖꯤꯛꯁꯨ ꯑꯗꯨꯝ ꯃꯔꯛ ꯃꯔꯛ ꯆꯦꯛ ꯆꯠꯂꯦꯕ ꯆꯍꯤ ꯑꯃꯒꯤ ꯑꯗꯨꯝ ꯑꯍꯨꯝ ꯃꯔꯤꯔꯛꯁꯨ
ꯍꯣꯏ ꯆꯈꯥꯎꯗꯤ ꯐꯄꯣꯟꯇꯦ ꯅꯠꯇ꯭ꯔꯥ ꯃꯦꯒꯤꯒꯨꯝꯕ ꯀꯩꯀꯥ ꯖꯤꯗꯤ
ꯁꯤꯌꯨꯝꯗ ꯂꯩꯕ ꯑꯣꯏꯔꯕꯨꯗꯤ ꯑꯍꯜ ꯂꯃꯟ ꯁ ꯁꯤꯡꯅ ꯊꯣꯡ ꯊꯥꯛꯇꯅ ꯑꯍꯥꯎ ꯑꯍꯥꯎꯕꯗꯣ ꯑꯁꯥꯕꯗꯣ ꯆꯥꯔꯒ ꯇꯧꯗꯧꯕ
ꯃꯥꯅꯤ ꯍꯤ ꯍꯤ ꯍꯤ ꯎꯄꯥꯏ ꯂꯩꯇꯦ ꯍꯤꯡꯅ ꯍꯤꯡꯅꯕ ꯅꯣꯡꯃꯩ ꯈꯔ ꯆꯥꯔꯗꯤ ꯌꯥꯔꯦꯕ
ꯍꯣꯏ ꯏꯊꯟꯗ ꯂꯩꯕꯅꯤꯅ ꯑꯃꯨꯛꯁꯨ ꯇꯟꯕꯕꯨꯗꯤ ꯇꯜꯂꯝꯗꯣꯏꯅꯦ
ꯑꯥ ꯇꯜꯂꯦ ꯑꯁ ꯇꯟꯕ ꯍꯥꯏꯁꯦ ꯑꯩꯈꯣꯏꯒꯤ ꯁ ꯑꯇꯩ ꯃꯇꯝꯗꯕꯨꯗꯤ ꯑꯃꯨꯛ ꯈꯔ ꯐꯔꯦ꯫ ꯑꯈꯣꯏꯒꯤ ꯍꯛꯆꯥꯡ ꯈꯔ ꯉꯝꯗꯕꯒ ꯌꯥꯎꯔꯛꯄꯖꯦ ꯑꯁ ꯁꯤꯗ ꯁꯤꯗ ꯃꯑꯣꯏꯔꯦ ꯖ ꯇꯟꯕ ꯏꯟꯕꯒꯤ ꯍꯛꯆꯥꯡꯁꯨ ꯅꯨꯡꯉꯥꯏꯇꯕꯅꯤꯅ ꯎꯄꯥꯏ ꯁꯨꯡꯂꯥꯏ ꯂꯩꯇꯦ ꯑꯗꯨꯨꯝ ꯀꯥꯟꯗꯗꯤ
ꯎꯝ ꯂꯩꯕꯅꯦ ꯃꯤ ꯑꯃ ꯂꯩꯃꯤꯟꯅꯔ ꯇꯨꯝ ꯑꯦ ꯅꯪ ꯉꯁꯤ ꯇꯧꯔꯣ ꯑꯩ ꯀꯣꯟ ꯇꯧꯒꯦ
ꯃꯥꯅꯦ ꯃꯥꯅꯦ ꯀꯅꯥ ꯀꯅꯥ ꯕꯗꯤ ꯃꯤ ꯀꯌꯥ ꯂꯩꯔꯤꯅꯣ ꯍꯣꯁꯇꯦꯜꯗꯨꯗꯗꯤ
ꯑꯩꯈꯣꯏꯁꯦ ꯃꯤ ꯆꯞ ꯆꯥꯕ ꯍꯥꯏꯕ ꯑꯃ ꯈꯪꯗꯦ ꯑꯩꯈꯣꯏ ꯑꯍꯨꯝ ꯑꯗꯨꯝ ꯑꯅꯤ ꯃꯤ ꯑꯍꯨꯝ ꯃꯔꯤ ꯄꯥꯡꯂꯩ ꯂꯩꯕꯅꯦ ꯍꯥꯏꯗꯤ ꯂꯩ ꯑꯩꯁꯤ ꯀꯩꯅꯣꯅꯦꯕ ꯌꯨꯝꯗꯁꯨ ꯄꯪꯒꯟꯍꯟꯅꯕ ꯑꯗꯒꯤ ꯁꯤꯗ ꯑꯗꯨꯝ ꯄꯪꯩꯜꯂꯛꯦ ꯀꯨꯏꯅꯁꯨ ꯂꯩꯇꯦꯕ ꯑꯗꯨꯅ ꯑꯗꯨꯝ ꯑꯗꯒꯤ ꯑꯍꯨꯝ ꯃꯔꯤ ꯂꯩꯔ ꯁꯤ ꯆꯥꯛꯁꯤ ꯃꯦꯟ ꯇꯥꯗꯦꯗ ꯁꯤꯗꯁꯨ ꯑꯌꯨ ꯀꯁꯤ ꯆꯥꯛ ꯆ ꯆꯥꯗꯕꯤ ꯑꯗꯒꯤ ꯅꯨꯡꯗꯥꯡ ꯋꯥꯏꯔꯝ ꯅꯨꯡꯊꯤꯟꯁꯤꯗ ꯈꯔ ꯍꯦꯛ ꯆꯥꯁꯤꯜꯂꯒ ꯈꯔ ꯅꯨꯡꯗꯥꯡꯁꯨ ꯆꯥꯗꯕꯤ ꯑꯗꯒꯤ ꯃꯔꯤ ꯁꯨꯌꯦꯅ ꯑꯃꯨꯛ ꯆꯥꯛꯁꯤ ꯃꯤ ꯃꯔꯤ ꯊꯣꯛ ꯅꯠꯇꯦꯕ ꯑꯗꯨꯝ ꯑꯅꯤ ꯑꯍꯨꯝꯒꯤ ꯊꯣꯡꯉꯒ ꯑꯗꯨꯝ ꯅꯗꯨꯝꯁꯅꯤꯅꯤꯡ ꯃꯤ ꯄꯪꯆꯥꯥ ꯁꯕꯤ ꯇꯧ
ꯀꯩꯅꯣꯗꯤ ꯍꯔꯥꯎ ꯀꯨꯝꯍꯩ ꯀꯩꯀꯥ ꯌꯥꯎꯗ꯭ꯔꯕꯣ ꯍꯟꯗꯛꯇꯤ ꯂꯥꯏ ꯍꯔꯥꯎꯕ ꯈꯣꯠꯄꯁꯨ ꯑꯗꯨꯝ ꯇꯧ ꯉꯝꯗꯧ ꯃꯥꯜꯂꯦ
ꯎꯝ ꯄꯁꯤ ꯂꯥꯏ ꯍꯔꯥꯎꯕꯗꯤ ꯌꯦꯡꯍꯧꯗ꯭ꯔꯦ ꯑꯗꯨꯒ ꯀꯩꯅꯣꯕꯨꯗꯤ ꯀꯔꯤ ꯔꯥꯟꯍꯥꯟ ꯑ ꯀꯩꯅꯣꯒꯤ ꯃꯣꯏꯒꯤ ꯂꯥꯏ ꯂꯥꯝꯊꯣꯛꯄ ꯀꯩ ꯀꯩ ꯈꯔ ꯇꯧꯏꯗꯔ ꯑꯁ꯭ꯋꯥꯏ ꯀꯩꯅꯣꯒꯤꯗ ꯏꯝꯐꯥꯜ ꯃꯅꯨꯡ ꯑꯁ꯭ꯋꯥꯏꯗ ꯑꯗꯨꯕꯨꯗꯤ ꯌꯦꯡꯕ ꯆꯠꯂꯨꯏ ꯀꯨꯝꯍꯩ ꯑꯃꯅꯤ ꯑꯁꯤꯁꯨ ꯂꯝ ꯂꯝꯒꯤ ꯃꯐꯝ ꯈꯔꯗꯅ ꯇꯧꯏꯤ ꯈꯔꯗꯅ ꯇꯧꯗꯦꯗꯅ ꯁꯨꯝ ꯂꯝ ꯂꯝꯒꯤ ꯈꯦꯠꯅꯕꯅꯤ ꯑꯗꯨꯝ ꯌꯦꯡꯉꯨꯕ ꯅꯨꯡꯉꯥꯏ ꯍꯥꯏꯗꯤ ꯅꯨꯄꯤ ꯅꯍꯥ ꯑꯉꯥꯡ ꯃꯌꯥꯝ ꯑꯃ ꯑꯗꯒꯤ ꯑꯍꯜ ꯂꯃꯟꯁꯤꯡ ꯂꯥꯏꯒꯤ ꯀꯩꯒꯤ ꯏꯔꯨꯖ ꯃꯥꯏꯊꯖꯗꯅ ꯅꯥꯟꯅ ꯅꯥꯟꯅ ꯊꯣꯛꯂꯛꯇꯅꯀꯣ ꯇꯧꯔꯤꯁꯦ
ꯂꯥꯏ ꯍꯔꯥꯎꯕꯒ ꯑꯩꯈꯣꯏꯒꯤ ꯌꯥꯎꯁꯪꯒꯗꯤ ꯀꯔꯝꯕꯅ ꯍꯦꯟꯅ ꯅꯨꯡꯉꯥꯏꯒꯦ
ꯑꯁ ꯌꯥꯎꯁꯪꯅ ꯍꯦꯟꯗ꯭ꯔꯗꯤ ꯀꯩꯅꯣꯅꯦ ꯂꯥꯒꯤ ꯇꯤꯟꯒꯤ ꯊꯧꯔꯝ ꯍꯥꯏꯁꯤꯁꯨ ꯍꯣꯏ ꯑꯗꯨꯅꯦ ꯍꯥꯏꯗꯤ ꯁꯤꯁꯨ ꯌꯥꯎꯗꯕꯗꯤ ꯌꯥꯗꯦ ꯑꯗꯨꯕꯨ ꯅꯍꯥ ꯑꯃ ꯑꯣꯏꯕꯒꯤ ꯂꯩꯗꯅ ꯑꯗ
ꯊꯥꯃꯜꯗ ꯒꯥꯔꯤ ꯆꯣꯡꯕ ꯍꯩꯕ꯭ꯔꯣ
ꯑꯦꯁ ꯍꯩꯕ ꯍꯩꯇꯕ ꯆꯣꯡꯕꯗꯤ ꯆꯣꯡꯉꯦ ꯀꯩꯗꯧꯔꯅꯤ
ꯑꯩꯈꯣꯏꯅ ꯇꯧꯔꯤꯁꯤꯅ ꯊꯥꯕꯜꯁꯦ ꯆꯠꯂꯅꯤꯕꯀꯣ ꯑꯩꯈꯣꯏ ꯆꯠꯇꯣꯏꯁꯤꯅ ꯑꯩꯈꯣꯏꯒꯤ ꯑꯩꯈꯣꯏ ꯏꯃꯥꯟꯅꯕ ꯈꯔ ꯍꯧꯅꯔ ꯆꯠꯂꯅꯤ ꯑꯩꯈꯣꯏ ꯃꯔꯛꯁꯤꯗ ꯊꯥꯕꯜ ꯆꯣꯡꯕ ꯍꯩ ꯑꯗꯨꯏꯁꯤꯅ ꯃꯤ ꯑꯅꯤꯃꯨꯛꯇꯪꯅꯦꯕ ꯌꯥꯎꯗꯣꯏꯁꯦ ꯑꯗꯩ ꯑꯩ ꯏꯁꯥꯃꯛꯨ ꯁꯨ ꯍꯩꯇꯦꯀꯣ ꯊꯥꯕꯜ ꯆꯣꯡꯕꯁꯦ ꯑꯩꯈꯣꯏ ꯆꯠꯂꯅꯤ ꯆꯠꯄ ꯀꯥꯟꯁꯤꯗ ꯃꯣꯏꯒꯤ ꯊꯣꯏꯅ ꯆꯠꯂꯤꯁꯤꯁꯨ ꯃꯣꯏ ꯅꯨꯄꯤꯒꯤ ꯊꯥꯕꯜ ꯆꯣꯡꯕꯅꯤꯀꯣ ꯆꯠꯇꯣꯏꯁꯦ ꯃꯣꯏ ꯅꯨꯄꯤ ꯊꯥꯕꯜ ꯆꯣꯡꯉꯦꯅ ꯃꯣꯏ ꯀꯥꯏ ꯆꯠꯂꯅꯤ ꯃꯣꯏꯅ ꯃꯣꯏ ꯅꯨꯄꯤ ꯄꯥꯏꯅꯔ ꯆꯣꯡꯉꯅꯤ ꯍꯩꯇꯕ ꯑꯩꯈꯣꯏꯁꯤꯅ ꯑꯗꯨꯝ ꯂꯝꯕꯤ ꯂꯝꯄꯥꯛ ꯃꯆꯤꯟꯁꯤꯗ ꯑꯩꯈꯣꯏꯅ ꯊꯣꯛꯄ ꯑꯗꯨꯝ ꯋꯥꯔꯤ ꯁꯥꯟꯅꯔ ꯂꯩꯗꯣꯏꯅꯦꯕ ꯑꯗꯨꯅ ꯊꯥꯕꯜꯁꯤꯗꯤ ꯁꯨ ꯅꯨꯡꯉꯥꯏꯇꯕꯅꯤꯅ ꯑꯗꯨꯝ ꯆꯠꯄꯨꯗꯤ ꯆꯠꯂꯦꯕꯨ ꯀꯌꯥ ꯌꯥꯝꯅ ꯈꯣꯏꯗꯥꯗꯕꯗꯣ ꯑꯗꯨ ꯑꯣꯏꯌꯦꯕ ꯍꯩꯔꯒꯕꯨꯗꯤ ꯅꯨꯡꯉꯥꯏꯕ ꯍꯩꯇꯕꯅꯤꯅ ꯎꯄꯥꯏ ꯂꯩꯇꯦ ꯃꯃꯥꯡꯗ ꯊꯥꯕꯜ ꯆꯠꯂꯒ ꯑꯩꯈꯣꯏꯒꯤ ꯑꯗꯨꯃꯥꯏꯅ ꯂꯣꯡꯗꯕꯤꯗ ꯑꯩꯈꯣꯏꯁꯦ ꯅꯥꯀꯟꯗ ꯐꯝꯃꯒ ꯑꯩꯈꯣꯏꯒꯤ ꯕꯣꯔꯥꯅꯦ ꯑꯗꯨꯗꯤ ꯕꯣꯔꯥ ꯆꯥꯂꯕ ꯃꯣꯏꯒꯤ ꯂꯩꯀꯥꯏꯒꯤ ꯑꯍꯟ ꯈꯔ ꯆꯪꯉꯛꯑꯦ ꯑꯗꯨꯒ ꯕꯣꯔꯥ ꯆꯥꯔꯤꯉꯩꯁꯤꯗ ꯑꯩꯈꯣꯏꯒꯤ ꯐꯝꯃ ꯆꯥꯕꯖꯅꯤ ꯃꯣꯏꯅ ꯈꯜꯂꯤꯁꯤꯅ ꯑꯩꯈꯣꯏ ꯑꯩꯈꯣꯏꯁꯤ ꯌꯨ ꯊꯛꯑꯒ ꯂꯩꯔꯤꯁꯤꯅꯦꯕ ꯂꯝꯄꯥꯛ ꯅꯥꯀꯟꯁꯤꯗ ꯆꯥꯉꯥꯒ ꯍꯅꯨꯕꯤꯅꯤꯀꯣ ꯍꯥꯏꯁꯤꯁꯨ ꯃꯣꯏ ꯂꯩꯀꯥꯏꯒꯤ ꯊꯥꯕꯜ ꯁꯪꯕ ꯍꯅꯨꯕꯤ ꯑꯣꯏꯗꯣꯏꯅꯦꯕ ꯍꯅꯨꯕꯤ ꯃꯔꯤ ꯃꯉꯥ ꯆꯪꯉꯛꯏ ꯆꯩꯒ ꯄꯥꯏꯔꯒ ꯍꯧꯒꯠꯂꯣ ꯍꯧꯒꯠꯂꯣ ꯅꯣꯏ ꯀꯩꯩꯅ ꯅꯣꯏ ꯁꯤꯗ ꯌꯨ ꯊꯛꯏꯁꯦ ꯇꯧꯈꯠꯂꯛꯏꯅꯦ ꯑꯦ ꯑꯕꯣ ꯑꯩꯈꯣꯏ ꯏꯎꯨ ꯊꯛꯄ ꯅꯠꯇꯦ ꯑꯩꯈꯣꯏ ꯁꯤ ꯕꯣꯔꯥ ꯆꯥꯕꯅꯦ ꯏꯃꯥꯟꯅꯕꯁꯤ ꯊꯥꯕꯜ ꯆꯣꯡ ꯆꯪꯈꯤ ꯃꯥꯡꯉꯥꯏꯕ ꯑꯣꯏꯅ ꯁꯨꯝ ꯕꯣꯔꯥ ꯀꯩ ꯀꯩ ꯆꯥꯔꯝꯕꯅꯦ ꯍꯥꯏ ꯑꯗꯨꯏ ꯕꯣꯇꯜꯗꯨꯗꯤ ꯀꯩꯅꯣ ꯂꯤꯛꯂꯥꯏ ꯕꯣꯇꯜ ꯇꯔꯥ ꯄꯤꯕꯗꯣ ꯍꯦꯛ ꯑꯩꯔꯨꯕ ꯃꯣꯏ ꯈꯔꯤꯁꯤꯅ ꯑꯗꯨ ꯌꯨ ꯍꯥꯞꯄꯤꯁꯤꯅꯦꯕ ꯁꯤꯗꯤ ꯏꯁꯤꯡꯅꯦ ꯈꯣꯠꯂꯤꯦ ꯍꯥꯏꯥꯏ ꯃꯅꯝ ꯅꯝꯒꯦ ꯃꯅꯝ ꯅꯝꯒꯦꯒ ꯇꯧꯔꯤꯕꯣ ꯀꯣ ꯑꯗꯨꯝꯍꯥꯏꯅ ꯇꯧꯋꯤ ꯊꯥꯕꯜꯁꯦ ꯒ꯭ꯌꯥ ꯃꯦꯟ ꯇꯥꯗꯦ